ꯑ ꯍꯜꯂꯣ ꯎꯝ ꯎꯝ
ꯑꯣ ꯇ ꯇꯥ ꯑꯣꯏꯇꯥ
ꯨꯝ ꯇꯌꯦ
ꯇꯥꯔꯦ ꯇꯥꯔꯦ ꯑꯩꯁꯨ ꯑꯗꯣ ꯌꯥꯝ ꯇꯞꯅ ꯇꯥꯏꯅ ꯉꯁꯤꯗꯤ ꯍꯥꯏꯌꯦ ꯑꯗꯣ ꯌꯥꯝꯗꯤ ꯇꯞꯄꯦ ꯅꯪ ꯈꯤꯇꯪ ꯆꯪꯖꯔꯒ ꯉꯥꯡꯉꯣ ꯅꯪꯒꯤ ꯃꯥꯏꯠꯇ
ꯍꯣꯏ ꯍꯣꯏ ꯆꯥꯛ ꯆꯥꯔꯕꯣ ꯅꯣꯏꯗꯤ
ꯥꯛ ꯆꯥꯛ ꯆꯥꯗ꯭ꯔꯤ
ꯊꯦꯡꯉꯤꯅꯦꯀꯣ ꯑꯗ ꯅꯣꯏ ꯑꯗꯨꯝ ꯊꯦꯡꯕ꯭ꯔꯥ
ꯑ ꯑꯩꯗꯣ ꯈꯔ ꯑꯗꯨꯝ ꯊꯦꯡꯅ ꯆꯥꯕꯩꯅꯦ ꯑꯩꯗꯣ ꯆꯦꯟꯕ ꯆꯠꯂꯦ ꯂꯝꯝꯖꯦꯟ ꯆꯦꯜꯗꯦꯕ ꯑꯗꯨꯝ ꯑꯗꯨꯝ ꯏꯚꯤꯅꯤꯡꯗ ꯑꯗꯣ ꯍꯜꯂꯛꯇ ꯉꯥꯏꯔꯤ ꯑꯗꯣ ꯑꯗꯨꯒꯤ ꯐꯝꯕ ꯂꯩꯔꯕꯔꯕꯅꯤꯅꯦ ꯉꯥꯏꯍꯥꯛꯇꯪ ꯁꯕꯩ
ꯑꯗꯣ ꯑꯗꯨꯝ ꯆꯦꯟꯕ ꯍꯥꯏꯁꯦ ꯅꯨꯡꯇꯤꯒꯤ ꯑꯗꯨꯝ ꯑꯦꯛꯁꯔꯁꯥꯏꯁꯀꯤ ꯇꯥꯏꯞꯇ ꯇꯧꯋꯤꯔꯣ ꯅꯠꯇ꯭ꯔꯒ
ꯍꯣꯏ ꯍꯣꯏ ꯑꯗꯨꯃꯥꯏꯅ ꯑꯗꯨꯝ ꯑꯗꯨꯝ ꯆꯦꯟꯅꯤꯡꯉꯩꯉꯩꯗꯣ ꯑꯗꯨꯝꯔ ꯄꯥꯝꯃꯦꯕ ꯆꯦꯟꯕꯗꯣ ꯑꯗꯨꯒꯤ ꯅꯨꯡꯉꯥꯏꯅ ꯏꯁꯥꯗꯣ ꯋꯥꯗ꯭ꯔꯩ ꯑꯗꯨꯝ ꯌꯥꯗ꯭ꯔꯕ ꯍꯧꯖꯤꯛꯀꯥꯟꯁꯦ ꯇꯧꯗ꯭ꯔꯅ
ꯑꯗꯨꯕꯨꯗꯤ ꯇꯧꯋꯦ ꯍꯣꯏ
ꯎꯝ ꯈꯔ ꯋꯥꯔꯗꯤ ꯇꯨꯝꯕ ꯅꯨꯡꯉꯥꯏꯗꯅ
ꯑꯣ ꯑꯗꯨꯁꯨ ꯑꯗꯣ ꯁꯤ ꯇꯔꯁꯦ ꯑꯃ ꯑꯩꯈꯣꯏꯒꯤ ꯁꯥꯟꯅꯕꯒꯨꯝꯕꯗꯗꯤ ꯌꯥꯎꯕ꯭ꯔꯣ ꯍꯥꯏꯕꯗꯤ ꯑꯦꯛꯁꯇ꯭ꯔꯥ ꯀꯔꯤꯀꯨꯂꯝ ꯑꯣꯏ ꯩꯅ
ꯕꯦꯠꯃꯤꯟꯇꯟ ꯈꯔ ꯁꯥꯟꯅꯩꯌꯦ ꯑꯗꯣ ꯌꯥꯝ ꯑꯇꯩꯗꯤ ꯀꯩꯁꯨ ꯁꯥꯟꯅꯗꯦꯗ
ꯑꯣ ꯐꯩꯌꯦ ꯑꯗꯨꯒꯝꯕ ꯍꯣꯕꯤꯒꯨꯝꯕ ꯂꯩꯕꯗꯣ
ꯎ
ꯑꯩꯈꯣꯏꯗꯤ ꯁ꯭ꯋꯥꯏꯁꯤꯗꯀꯣ ꯆꯠꯅꯤꯡꯉꯥꯏꯁꯨ ꯐꯔꯛ ꯎ ꯆꯥꯔꯦ
ꯑꯣ ꯍꯣꯏ ꯍꯣꯏ ꯍꯥꯏꯔꯛꯑꯣ ꯅꯪꯅ ꯐꯔ ꯇꯥꯏ ꯍꯥꯏꯔꯕ ꯆꯠꯐꯝꯗꯣ
ꯎꯝ ꯆꯠꯐꯝꯗꯨ ꯐꯔꯛ ꯇꯥꯏ ꯑꯩꯈꯣꯏꯗꯤ ꯈꯔ ꯃꯤ ꯌꯥꯝꯕ ꯖꯒꯥ ꯑꯣꯏꯕꯒꯤꯀꯣ ꯑꯗꯨꯒ ꯑꯗꯨꯝ ꯑꯗꯨꯃꯥꯏꯅ ꯇꯧꯗꯅ ꯑꯗꯨꯝ ꯖꯒꯥꯁꯦ ꯀꯌꯥ ꯂꯩꯇꯕ ꯑꯗꯨꯒ
ꯍꯣꯏ ꯑꯩꯅ ꯂꯩꯕ ꯃꯐꯝꯁꯤꯗꯤ ꯑꯗꯨꯝ ꯅꯨꯡꯉꯥꯏ ꯍꯥꯏꯇꯥꯔꯦ ꯆꯦꯟꯕ ꯆꯣꯡꯕ ꯁꯥꯟꯅꯕꯒꯤꯗꯤ ꯑꯗꯨꯝ ꯑꯗꯩ ꯅꯨꯡꯗꯥꯡ ꯋꯥꯏꯔꯝꯒꯨꯝꯕꯗꯁꯨ ꯃꯤꯈꯩꯁꯨ ꯃꯄꯥꯟꯗꯒꯤ ꯃꯤꯈꯩꯁꯨ ꯁꯨꯝ ꯆꯪꯉꯛꯑꯒ ꯋꯥꯆꯤꯡ ꯂꯥꯛꯄꯗꯣ ꯇꯧꯋꯦꯕ ꯑꯗꯨꯗꯨꯒꯤ ꯅꯨꯡꯉꯥꯏꯕꯗꯣ ꯆꯦꯟꯕꯁꯦ ꯃꯤ ꯃꯌꯥꯝꯅꯦꯕ ꯆꯦꯟꯗꯣꯏꯁꯦ ꯅꯨꯄꯥꯁꯨ ꯅꯨꯄꯤꯁꯨ ꯑꯗꯨꯗꯨꯅ ꯌꯥꯝ ꯅꯨꯡꯉꯥꯏꯕ ꯄꯨꯟꯅ ꯆꯦꯟꯃꯤꯟꯅꯕꯒꯤ ꯑꯃ ꯕꯥꯛ ꯑꯃ ꯂꯩꯗꯅ ꯃꯤ ꯃꯌꯥꯝ ꯆꯦꯟꯃꯤꯟꯅꯕꯒꯤ
ꯍꯣꯏ ꯍꯣꯏ ꯑꯗꯣ ꯃꯔꯥꯊꯣꯟꯒꯨꯝꯕꯗꯤ ꯌꯥꯎꯔꯛꯄ꯭ꯔꯥ ꯁꯤꯦꯖꯔꯗꯤ ꯑꯗꯨꯝ ꯂꯩꯗꯅꯀꯣ ꯃꯔꯥꯊꯣꯟꯒꯨꯝꯕ ꯑꯗꯨꯝ ꯏꯁꯄꯣꯟꯁꯔ ꯇꯧꯔꯒ
ꯛ ꯀꯥꯡ ꯆꯦꯟꯜꯂꯤꯗꯅ ꯑꯗꯨꯗꯤ ꯌꯥꯎꯗꯦ ꯑꯗꯣ ꯑꯩ ꯁꯨꯝ ꯆꯟꯖꯕꯩ ꯋꯥꯅꯤ ꯑꯗꯨꯒꯨꯝꯕꯗꯤ ꯌꯥꯎꯗꯦ ꯑꯩ ꯌꯥ ꯍꯧꯁꯤ ꯀꯥꯏꯗꯤ ꯈꯔꯅꯤ
ꯍꯣꯏ ꯑꯃ ꯇꯦꯟ ꯀꯤꯂꯣꯃꯤꯇꯔꯁꯀꯨꯝꯕ ꯑꯗꯨꯒꯨꯝꯕꯗꯣ ꯑꯩ ꯌꯥꯎꯁꯤꯔꯛꯂꯦ ꯈꯜꯂꯤꯅꯦ ꯑꯗꯨꯒꯤ
ꯑꯗꯨꯒꯨꯝꯕꯗꯣ ꯑꯗꯨꯝ ꯃꯤ ꯈꯔꯒꯤ ꯋꯥꯆꯦꯞ ꯏꯁꯇꯦꯇꯁ ꯑꯗꯨꯝ ꯎꯏꯕꯀꯣ ꯑꯗꯣ ꯃꯣꯏꯁꯦ ꯍꯥꯏꯕꯗꯤ ꯀ꯭ꯂꯕ ꯒ ꯨꯝꯕꯅ ꯇꯧꯕꯤꯔꯥ ꯅꯠꯇ꯭ꯔꯒ ꯖꯤꯝꯒꯨꯝꯕ ꯑꯩꯈꯣꯏꯅ ꯁ꯭ꯄꯣꯟꯁꯔꯒꯨꯝꯕ ꯇꯧꯕꯖꯥꯠꯂꯣꯀꯣ ꯑꯗꯨꯝꯕꯗꯣ
ꯎꯝ ꯃꯣꯏ ꯂꯩ ꯏ ꯃꯥꯥꯂꯦ ꯑꯗꯨꯝ ꯑꯗꯨꯝ ꯈꯔ ꯑꯗꯨꯝ ꯄ꯭ꯔꯥꯏꯚꯦꯠ ꯑꯣꯏꯕ ꯀ꯭ꯂꯕ ꯃꯌꯥꯝ ꯂꯩꯗꯅ ꯑꯗꯨ ꯃꯣꯏꯅꯁꯨ ꯑꯗꯨꯝ ꯄꯨꯛꯁꯤꯟꯅꯁ ꯆꯤꯟꯕ ꯃꯥꯜꯂꯦ ꯑꯗꯣ ꯑꯩꯈꯣꯏꯅ ꯔꯦꯖꯤꯁꯇ꯭ꯔꯦꯁꯟ ꯇꯧꯕꯒꯤ ꯄꯩꯁꯥ ꯑꯗꯨꯝ ꯈꯔ ꯄꯤꯔꯒ ꯑꯗꯨꯝ ꯆꯦꯟꯕ ꯌꯥꯝ ꯃꯥꯜꯂꯦꯕ ꯑꯗꯨꯝ ꯐꯥꯔꯁ ꯁꯦꯀꯦꯟ ꯊꯥꯔꯠ ꯇꯥꯕ ꯃꯤꯁꯤꯡꯒꯤꯗꯤ ꯑꯗꯨꯝ ꯇꯣꯉꯥꯟꯅ ꯃꯣꯏ ꯇ꯭ꯔꯣꯐꯤꯒꯨꯝꯕ ꯄꯤꯕ ꯃꯦꯗꯜꯒꯨꯝꯕ ꯄꯩꯁꯥꯒꯨꯝꯕ ꯑꯗꯨꯝꯗꯤ ꯂꯩꯔꯝꯅꯤꯕ
ꯎꯝ
ꯑꯗꯨꯒ ꯌꯥꯎꯅꯤꯡ ꯇꯥꯔꯗꯤ ꯑꯗꯨꯝ ꯔꯦꯖꯤꯁꯇ꯭ꯔꯦꯁꯟ ꯇꯧꯔꯒ ꯑꯩ ꯌꯥꯎꯕ ꯌꯥꯕ ꯃꯥꯜꯂꯦ
ꯎꯝ ꯎ ꯐꯩ ꯑꯗꯨꯁꯨ
ꯍꯣꯏ ꯑꯗꯨ ꯌꯥꯎꯁꯪ ꯃꯇꯝꯗꯗꯤ ꯌꯥꯝ ꯁꯤꯜꯂꯤꯗꯅ ꯌꯥꯎꯁꯪ ꯏꯁꯄꯣꯔꯠꯁꯀꯤ
ꯆꯨꯝꯃꯦ ꯆꯨꯝꯃꯦꯃꯦ
ꯎꯝ ꯌꯥꯎꯁꯪ ꯃꯇꯝꯗꯗꯤ ꯌꯥꯝ ꯃꯔꯔꯥꯊꯣꯏ ꯉꯥꯛꯇꯅꯦ ꯑ ꯂꯩꯀꯥꯏ ꯈꯨꯗꯤꯡꯒꯤ ꯆꯦꯟꯒꯅꯤ ꯑꯩꯈꯣꯏ ꯏꯁꯄꯣꯔꯠꯁ ꯍꯧꯕ ꯂꯣꯏꯕ ꯑꯗꯨꯒꯨꯝꯕ ꯃꯇꯝꯗ
ꯑꯣ ꯑꯗꯨꯝ ꯑꯁꯤ ꯆꯦꯟꯕ ꯍꯥꯏꯁꯦ ꯑꯗꯨꯝ ꯒ꯭ꯔꯨꯞ ꯈꯥꯏꯗꯣꯛꯑꯒ ꯇꯧꯔꯤꯦꯔ ꯍꯥꯏꯕꯗꯤ ꯆꯍꯤꯒꯨꯝꯕꯒ ꯊꯗꯣꯛꯑꯒ ꯂꯩꯗꯅꯀꯣ
ꯎꯝ ꯎꯝ ꯑꯗꯨꯝ ꯁꯥꯏꯖ ꯃꯥꯟꯅꯕ ꯈꯔ ꯈꯪ ꯇꯣꯛꯑꯀꯥꯟꯗ ꯑꯗꯨꯃꯥꯏꯅ ꯆꯦꯜꯍꯟꯕꯗꯣ ꯑꯗꯨꯃꯥꯏꯅ ꯇꯧꯋꯦ ꯍꯥꯏꯗꯤ ꯌꯥꯝ ꯌꯥꯝ ꯀꯟꯅ ꯀꯩꯅꯣ ꯑꯣꯏꯗꯦꯗꯅ ꯌꯥꯎꯁꯪ ꯏꯁꯄꯣꯔꯠꯁꯀꯨꯝꯕꯁꯤꯗꯤ ꯌꯥꯝ ꯀꯟꯅ ꯐꯣꯔꯃꯦꯜ ꯑꯣꯏꯗꯦꯗꯅ ꯑꯗꯨꯅ ꯑꯉꯥꯡꯁꯤꯡꯗꯁꯨ ꯋꯥꯡꯃ ꯃꯥꯟꯅꯕ ꯈꯔ ꯆꯥꯎꯕ ꯃꯥꯟꯅꯕ ꯈꯔ ꯑꯗꯨꯃꯥꯏꯅ ꯈꯥꯏꯗꯣꯛꯑ ꯇꯧꯕꯗꯣ ꯍꯥꯏꯗꯤ ꯏꯁꯄꯣꯔꯠꯁ ꯇꯧꯕ ꯃꯇꯝꯗ ꯃꯌꯥꯝ ꯌꯥꯎꯋꯦꯕ ꯑꯩꯈꯣꯏꯗꯣ ꯆꯐꯨ ꯊꯨꯒꯥꯏꯕꯤꯒꯨꯝꯕ ꯑꯗꯩꯗꯤ ꯈꯪꯉꯤꯗꯅ ꯆꯐꯨ ꯊꯨꯒꯥꯏꯕꯤꯗꯣ
ꯈꯉ ꯈꯉ ꯍ
ꯑꯗꯨꯒꯨꯝꯕ ꯃꯌꯥꯝ ꯌꯥꯎꯋꯤꯗꯅ ꯑꯗꯨ ꯆꯍꯤ ꯑꯉꯥꯡ ꯑꯗꯨꯝ ꯁꯥꯏꯖ ꯈꯔ ꯃꯥꯟꯅꯕ ꯀꯥꯡꯕꯨ ꯑꯗꯨꯝ ꯄꯨꯜꯓꯜꯂꯒ ꯆꯧꯀ꯭ꯔꯤ ꯐꯥꯝꯕꯤꯒꯨꯝꯕ
ꯅꯨꯡ ꯅꯨꯡꯉꯥꯏꯕꯅꯦ ꯑꯗꯨ ꯌꯥꯎꯁꯪ ꯃꯇꯝꯗ
ꯎꯝ
ꯊꯥꯕꯜ ꯆꯣꯡꯕꯜꯒꯨꯝꯕ ꯎꯝ ꯎꯝ
ꯇꯧꯕꯅ ꯈ꯭ꯔꯤꯁꯃꯥꯁꯇꯨ ꯂꯥꯏꯛ ꯗꯦꯠ ꯇ꯭ꯋꯦꯟꯇꯤ ꯁꯤꯛꯁꯀꯨꯝꯕꯗꯀꯣ ꯅꯠꯇ꯭ꯔꯒ ꯗꯦꯠ ꯊꯥꯔꯇꯤ ꯍꯥꯏꯇꯥꯔꯒ ꯗꯦꯠ ꯋꯥꯟꯒꯨꯝꯕꯗ ꯑꯗꯨꯝ ꯇꯧꯅꯩꯌꯦꯕꯀꯣ ꯑꯉꯥꯡ ꯑꯩꯈꯣꯏꯕꯨꯗꯤ ꯑꯗꯨꯛ ꯍꯅ ꯍꯥꯏꯅꯤꯒ꯭ꯔ ꯒ꯭ꯔꯨꯞꯀ ꯈꯥꯏꯗꯣꯛꯑꯒ ꯑꯗꯨꯃꯛꯇꯤ ꯇꯧꯗꯦꯕꯀꯣ ꯑꯗꯣ ꯐꯨꯠꯕꯣꯜꯒꯤ ꯇꯔꯐꯇꯣ ꯑꯗꯨꯝꯕ ꯑꯃ ꯅꯣꯡꯃꯒꯤ ꯑꯗꯨꯝ ꯂꯧꯔꯒ ꯑꯗ ꯐꯨꯠꯕꯣꯜ ꯁꯥꯟꯅꯕ ꯅꯨꯄꯤꯁꯤꯡꯅ ꯁꯥꯟꯅꯕꯅ ꯍ ꯍꯦꯟꯅ ꯌꯦꯡꯅꯤꯡꯉꯦꯕ ꯍꯥꯏꯕꯗꯤ ꯍꯩꯕꯒꯤ ꯅꯠꯇꯕ ꯅꯨꯄꯤꯁꯤꯅ ꯕꯣꯜ ꯀꯥꯔꯗꯤ ꯑꯗꯨꯝ ꯅꯣꯛꯅꯤꯡꯉꯤꯗꯅꯀꯣ ꯍꯩꯇꯕ ꯃꯌꯥꯝꯗꯣ ꯑꯗꯨꯝ ꯇꯧꯕꯅꯤꯅ ꯑꯩꯁꯨ ꯅꯍꯥꯟ ꯁꯥꯟꯅꯩꯑꯌꯦ ꯒꯣꯜ ꯀꯤꯞꯄꯔꯒ ꯑꯣꯏꯔꯒ ꯀꯕꯅꯦ ꯣꯜꯁꯦ ꯣꯜꯗꯣ ꯍꯥꯏꯕꯗꯤ ꯑꯩꯈꯣꯏꯗꯤ ꯁꯥꯟꯅꯕ ꯃꯤ ꯅꯠꯇꯕꯅꯤꯅ ꯅꯣꯡꯒꯣꯜꯒꯨꯝꯕ ꯀꯂꯥꯗ ꯀꯤꯕ ꯃꯔꯛꯇ
ꯑꯗꯣ ꯁꯥꯟꯅꯕꯗꯣ ꯈꯪꯅꯕ ꯃꯤꯁꯤꯡꯅ ꯁꯥꯟꯅꯕ ꯑꯣꯏꯗꯤ ꯌꯦꯡꯅꯤꯡꯕ ꯍꯩꯇ꯭ꯔꯒ ꯈꯪꯅꯗꯕ ꯃꯤꯅ ꯁꯥꯟꯅꯕꯗꯤꯁꯨ ꯂꯩꯒꯅꯤꯗꯦꯀꯣ
ꯐꯥꯒꯤ ꯌꯥꯝ ꯇꯥꯕꯁꯨ ꯌꯥꯎꯕꯅꯤ
ꯑꯗꯣ ꯑꯌꯥꯝꯕꯗ ꯅꯣꯏꯒꯤ ꯃꯤꯁꯤꯡꯗꯤ ꯀꯩꯅꯣ ꯍꯩꯌꯦꯀꯣ ꯕꯣꯗꯤꯡ ꯁꯥꯟꯅꯕꯒꯨꯝꯕ ꯐ ꯀ ꯌꯦꯅ ꯇꯥꯔꯗꯤ
ꯍꯣꯏ ꯑꯗꯨꯝ ꯈꯪꯗꯦ ꯑꯗꯨꯝ ꯃꯐꯝ ꯀꯔꯤꯒꯤ ꯀꯔꯤꯒꯤꯔ ꯍꯥꯟꯅ ꯑꯗꯨꯝ ꯏꯟꯇ꯭ꯔꯦꯁꯁꯨ ꯍꯦꯟꯅ ꯂꯩꯕꯒꯨꯝꯁꯨ ꯇꯧꯕꯀꯣ ꯑꯗꯨꯃꯥꯏꯅ ꯇꯧꯋꯦ ꯑꯗꯨꯝ ꯃꯐꯝ ꯃꯐꯝꯗ ꯇꯧ ꯃꯥꯂꯦꯗ
ꯎꯝ ꯍꯣꯏ
ꯑꯗꯣ ꯀꯩꯅꯣꯝ ꯍꯪꯒꯦꯅꯦ ꯁꯤꯁꯇꯔ ꯅꯣꯏ ꯅ ꯅꯪꯅ ꯇꯝꯐꯝꯗꯣ ꯅꯪꯒꯤ ꯇꯝꯐꯝꯗꯣ ꯑꯗꯨꯒꯨꯝꯕꯗꯣ ꯏꯁꯄꯣꯔꯠꯁꯀꯨꯝꯕꯗꯣ ꯑꯗꯨꯝ ꯇꯣꯉꯥꯟꯅ ꯁꯤꯟꯕ꯭ꯔꯥ ꯅꯣꯏ ꯗꯤꯄꯥꯔꯠꯃꯦꯟ ꯇꯣꯉꯥꯟ ꯃ ꯃꯥꯟꯅ ꯁꯤꯟꯕ꯭ꯔꯥ ꯅꯠꯇ꯭ꯔꯒ ꯑꯗꯨꯝ ꯄꯨꯂꯞ ꯑꯣꯏꯅ ꯑꯗꯨꯝ ꯇꯧꯕ꯭ꯔꯥ ꯅꯣꯏꯒꯤꯁꯦ
ꯑꯩꯈꯣꯏꯁꯦ ꯃꯌꯥꯝ ꯄꯨꯟꯕꯒꯤ ꯑꯃ ꯂꯩꯌꯦꯕ ꯍꯥꯏꯗꯤ ꯁꯥꯇ꯭ꯔ ꯈꯨꯗꯤꯡꯃꯛ ꯂꯣꯏꯅꯃꯛ ꯌꯥꯎꯕ ꯌꯥꯕ ꯑꯃ ꯂꯩꯌꯦ ꯑꯗꯨꯒ ꯑꯩꯈꯣꯏ ꯗꯤꯄꯥꯔꯠꯃꯦꯟ ꯈꯛꯇꯪꯒꯤꯁꯨ ꯑꯃ ꯂꯩ ꯋꯤꯛ ꯑꯃ ꯁꯤꯜꯂꯦꯕ
ꯎ
ꯑꯗꯨ ꯑꯗꯨꯒꯤ ꯋꯤꯛꯇꯨꯗ ꯑꯗꯨꯝ ꯏꯁꯄꯣꯔꯠꯁ ꯌꯥꯎꯔꯦ ꯑꯗꯨꯒ ꯀꯜꯆꯔꯦꯜ ꯑꯗꯨꯒ ꯂꯤꯇꯔꯦꯔꯤ ꯏꯚꯦꯟ ꯀꯩꯀꯥꯁꯨ ꯌꯥꯎꯋꯦ ꯑꯗꯨꯃꯥꯏꯅ ꯑꯗꯨ ꯑꯍꯨꯝꯗ ꯄꯨꯟꯁꯤꯜꯂꯑꯦ ꯆ ꯀꯥꯟꯗ ꯋꯤꯛ ꯑꯃ ꯇꯧꯋꯦꯕ ꯑꯗꯣ ꯍꯟꯗꯛꯀꯤꯗꯤ ꯑꯩꯈꯣꯏꯗꯣ ꯈꯔ ꯅꯨꯡꯉꯥꯏꯅꯗꯕ ꯈꯠꯅꯕꯒꯨꯝꯕ ꯈꯔ ꯂꯩꯌꯨ ꯑꯣꯏꯒꯤꯅꯦ ꯅꯨꯃꯤ ꯅꯨꯃꯤ ꯇꯥꯡ ꯇꯧꯒꯂ ꯁꯪꯈꯦꯕ ꯑꯍꯥꯡꯕ ꯑꯍꯥꯟꯕ ꯅꯨꯃꯤꯠꯇꯨꯗꯤ ꯃꯥꯔꯁ ꯄꯥꯁ ꯆꯠꯂꯦ ꯑꯗꯨꯗꯨꯒ ꯐꯖꯅ ꯇꯧꯋꯦ ꯑꯗꯨꯝ ꯌꯥꯝ ꯍꯩ ꯍꯥꯏꯇꯥꯥꯔꯦ ꯑꯩꯈꯣꯏ ꯃꯤꯈꯩꯗꯣ ꯍꯟꯖꯤꯟ ꯍꯟꯖꯟ ꯇꯝꯕꯒꯤꯕꯁꯦ ꯇꯝꯕꯁꯤꯗ ꯊꯥ ꯑꯃꯃꯨꯛ ꯇꯝꯃꯦ ꯑꯗꯨꯝ ꯑꯗꯨꯒ ꯃꯌꯥꯝꯒꯤ ꯑꯣꯏꯅ ꯄꯨꯟꯅ ꯗꯤꯄꯥꯔꯠꯃꯦꯟ ꯈꯨꯗꯤꯡꯃꯛꯀꯤ ꯁꯤꯟꯕ ꯁ꯭ꯄꯣꯔꯠꯁꯇꯣ ꯑꯗꯨ ꯇꯧꯕꯗꯁꯨ ꯑꯩꯈꯣꯏꯒꯤ ꯒ꯭ꯔꯨꯞꯁꯤꯅ ꯑꯗꯨꯝ ꯐꯥꯔꯁꯀꯨꯝꯕ ꯁꯦꯀꯦꯟꯒꯨꯝꯕꯁꯦ ꯑꯗꯨꯝ ꯇꯥꯏꯑ ꯌꯥꯝ ꯍꯩꯌꯦ ꯑꯩꯈꯣꯏꯒꯤ ꯗꯤꯄꯥꯔꯠꯃꯦꯟ ꯇꯝꯕ ꯃꯤꯁꯤꯡꯉꯩꯗꯣ ꯑꯗꯨꯝ ꯍꯟꯖꯟ ꯍꯟꯖꯟ ꯇꯝꯕ ꯂꯩꯅꯤꯅꯅꯦ ꯐꯖꯅ ꯆꯠꯄ ꯍꯩꯔꯦꯕ ꯑ
ꯑꯗꯨꯗꯝꯕꯦ ꯍꯥꯏꯕꯗꯤ ꯑꯃ ꯑꯣꯖꯥꯁꯤꯡꯅꯁꯨ ꯑꯗꯨꯝ ꯇꯑꯣꯏꯅ ꯍꯥꯏꯕꯅꯦ ꯑꯩꯈꯣꯏꯒꯤ ꯑꯩꯈꯣꯏ ꯑꯩꯈꯣꯏꯅ ꯇꯝꯕꯁꯦ ꯑꯩꯈꯣꯏꯗ ꯇꯝꯕ ꯀꯣꯔꯁꯦ ꯀꯩ ꯍꯥꯏꯗꯣꯏꯅꯣ ꯅꯣꯏ ꯗꯤ ꯑꯣꯜ ꯔꯥꯎꯟꯗꯔ ꯑꯣꯏꯒꯗꯕꯅꯤ ꯀ ꯍꯥꯏꯔꯒꯀꯣ ꯅꯣꯏꯗꯤ ꯂꯣꯏ ꯍꯩꯒꯗꯕꯅꯤꯒ ꯍꯥꯏꯔꯒ
ꯑꯣꯏ ꯑꯗꯨꯃꯥꯏ ꯑꯣꯏꯣꯏ ꯑꯦ ꯑꯗꯨ ꯅꯣꯏꯗꯤ ꯏꯁꯄꯣꯔꯠꯁ ꯇꯧꯗꯕ꯭ꯔꯥ
ꯅꯍꯥꯟ ꯗꯤꯁ ꯌꯔ ꯐꯦꯕꯋꯥꯔꯤ ꯋꯥꯏꯗꯔ ꯇꯧꯕꯗꯣ ꯇꯧꯋꯦꯕꯀꯣ ꯇꯧꯔꯒ ꯑꯁ ꯇꯛ ꯑꯣꯐ ꯋꯥꯔꯁꯦ ꯈꯪꯁꯨ ꯈꯪꯗ꯭ꯔꯒ ꯌꯥꯔꯨꯔꯕ ꯍꯥꯏꯕꯗꯤ ꯑꯩꯈꯣꯏꯁꯦ ꯂꯥꯞꯄꯅꯤꯅ ꯨꯝ ꯐꯔꯛ ꯇꯥꯕ ꯑꯗꯨꯒ ꯑꯗꯨꯝ ꯃꯇꯝ ꯐ ꯐꯠꯇꯕꯅꯤꯅ ꯑꯗꯨꯔꯣꯝꯗꯣ ꯆꯠꯊꯣꯛ ꯆꯠꯁꯤꯟꯁꯨ ꯃꯔꯛ ꯑꯃꯗ ꯅꯨꯡꯉꯥꯏꯇꯕ ꯂꯩꯗꯅ ꯑꯗꯨ ꯇꯧꯕꯒꯤ ꯑꯩꯁꯦ ꯑꯩꯁꯦ ꯏꯕꯨꯡ ꯑꯃꯒꯤ ꯂꯨꯍꯣꯡꯕꯁꯨ ꯇꯥꯕ ꯑꯗꯨ ꯑꯣꯏꯕꯗꯤ ꯅꯤꯅ ꯑꯩꯁꯦ ꯀꯌꯥ ꯒ꯭ꯔꯨꯞꯁꯤꯗ ꯑꯩꯅ ꯃꯇꯦꯡ ꯀꯌꯥ ꯇꯧꯗ꯭ꯔꯦꯕꯀꯣ ꯇꯧꯕꯗꯤ ꯇꯧꯋꯦ ꯑꯗꯨ ꯑꯣꯏꯔꯁꯨ ꯃꯤꯅ ꯋꯥꯕꯗꯧꯅꯗꯤ ꯋꯥꯗ꯭ꯔꯦꯕ ꯑꯩꯁꯦ ꯂꯨꯍꯣꯡꯕ ꯐꯪꯖꯤꯟꯅꯔꯕꯅꯤꯅ ꯑꯗꯨꯗ ꯑꯩꯁꯨꯦ ꯎꯄꯥꯏ ꯂꯩꯇꯕꯩ ꯇꯛ ꯑꯣꯐ ꯋꯥꯔꯗ ꯌꯥꯎꯔꯣꯅ ꯌꯥꯎꯍꯜꯂꯦꯕꯀꯣ
ꯑꯥ
ꯍꯦꯛꯇ ꯋꯥꯟꯊꯒꯦ ꯇꯧꯔꯕ ꯋꯥꯃꯥꯏꯅ
ꯑꯥ
ꯍꯥꯏꯕꯗꯤ ꯂꯝꯕꯥ ꯄꯥꯅꯔꯤꯕ ꯃꯌꯥꯝꯗꯨꯁꯨ ꯑꯗꯨꯝ ꯃꯁꯥ ꯐꯕ ꯍꯥꯏ ꯇꯔꯦ
ꯑꯁ ꯃꯁꯜ ꯄꯦꯟꯗꯤ ꯏ ꯇꯧꯕꯅꯦ
ꯆꯤꯡꯈꯠꯅꯔꯛꯄꯗꯗꯤ ꯑꯩꯕꯨꯗꯤ ꯋꯥꯔꯒ ꯑꯩꯅ ꯐꯝꯊꯕꯁꯦ ꯂꯦꯞꯈꯠꯅꯤꯡꯗ꯭ꯔꯦꯕ ꯋꯥꯃꯟꯕꯒꯤ ꯑꯩꯒꯤ ꯏꯃꯥꯟꯅꯕꯤ ꯑꯃꯗꯤ ꯀꯞꯄꯦ ꯐꯝꯃꯒ ꯅꯥꯝꯃꯟꯕꯒꯤ ꯃꯈꯨꯠꯇꯣ ꯂꯣꯏ ꯉꯥꯡꯉꯒ ꯅꯥꯕꯗꯣ ꯐꯣꯡꯗꯣꯛꯄ ꯉꯝꯗ꯭ꯔꯕꯗꯤ ꯑꯗꯨꯝ ꯐꯝꯃꯒ ꯀꯞꯄꯦ ꯃꯥꯗꯣ ꯅꯣꯛꯁꯨ ꯅꯣꯛꯅꯤꯡꯉꯦ ꯑꯗꯨꯒ ꯑꯗꯨꯒꯤ ꯅꯥꯕꯗꯣ ꯈꯜꯂꯨꯔꯗꯤ ꯑꯩ ꯑꯃꯨꯛ ꯀꯤ ꯑꯃꯨꯛ ꯇꯧꯅꯤꯡꯉꯥꯏ ꯎ
ꯑꯗꯨ ꯅꯣꯏ ꯂꯝꯄꯥꯛꯇꯨꯗ ꯇꯩꯔꯣ ꯂꯝꯄꯥꯛ ꯑꯃ ꯂꯩꯗꯅ
ꯎꯝ ꯎꯝ ꯎꯝ ꯎꯝ ꯑꯗꯨ ꯃꯅꯥꯛꯇ ꯂꯩꯗꯅ ꯋꯥꯒꯤ ꯃꯅꯥꯛꯇ ꯂꯩꯕꯗꯣ ꯑꯗꯨꯗ ꯀꯔꯅꯥꯠꯀꯨꯝꯕ ꯂꯣꯏꯅꯃꯛ ꯊꯍꯜꯂꯒ ꯑꯗꯨꯗ
ꯅꯣꯡꯃ ꯈꯤꯇꯪ ꯇꯧꯕ꯭ꯔꯥ
ꯎꯝ ꯅꯨꯃꯤꯠ ꯃꯉꯥꯅꯤꯅꯦ ꯍꯥꯏꯕꯗꯤ ꯀꯣꯂꯦꯖ ꯋꯤꯛ ꯍꯥꯏꯔꯒꯀꯣ ꯅꯨꯃꯤꯠ ꯏꯁꯄꯣꯔꯠꯁꯀꯤꯗꯣ ꯅꯨꯃꯤꯠ ꯑꯅꯤꯒꯨꯝꯕ ꯇꯧꯕ ꯃꯥꯜꯂꯦ ꯑꯍꯨꯝꯔ ꯇꯧꯕ ꯃꯥꯜꯂꯦꯗ ꯅꯣꯡꯃꯅ ꯂꯤꯇꯔꯦꯔꯤ ꯑꯃꯅ ꯀꯜꯆꯔꯦꯜ ꯍꯥꯏꯕꯗꯤ ꯑꯩꯈꯣꯏꯒꯤꯗꯣ ꯃꯤ ꯌꯥꯝꯗꯦꯗꯅꯀꯣ ꯅꯣꯏꯒ ꯌꯦꯡꯅꯔꯗꯤ ꯑꯗꯨꯒ ꯄꯨꯂꯞ ꯄꯨꯟꯅꯧ ꯅꯣꯏꯗꯧꯅ ꯄꯨꯂꯞ ꯄꯨꯜꯂꯒ ꯇꯧꯁꯤ ꯍꯥꯏꯔꯁꯨ ꯅꯥꯀꯟ ꯑꯃꯔꯣꯝꯒꯤ ꯗꯤꯄꯥꯔꯠꯃꯦꯟ ꯃꯌꯥꯝꯗꯨꯗꯤ ꯂꯥꯛꯄꯣꯏ ꯂꯥꯛꯇꯕꯣꯏ ꯄꯥꯔꯇꯤ ꯉꯥꯛꯀꯅꯤꯗꯅꯀꯣ ꯑꯗꯨꯒ ꯑꯗꯨꯈꯛꯅ ꯑꯗꯨ ꯍꯛꯅꯥ ꯅꯨꯡꯉꯥꯏꯇ꯭ꯔꯦ ꯍꯥꯏꯇꯥꯔꯦ ꯑꯗꯨꯒ ꯑꯩꯈꯣꯏꯇꯪꯒꯤ ꯇꯧꯕꯗꯗꯤ ꯄꯨꯔꯥ ꯄꯨꯂꯞ ꯌꯥꯡꯈꯩꯗ ꯂꯥꯛ ꯇꯧꯕꯅꯤꯅ ꯑꯗꯨꯝ
ꯍꯥꯏꯗꯤ ꯂꯥꯛ ꯑꯦꯇꯦꯟꯗꯦꯟꯁ ꯁꯤꯡꯗꯣ ꯂꯣꯏꯅꯃꯛ ꯂꯧꯕꯒꯤ ꯑꯗꯨꯝ ꯅꯨꯡꯉꯥꯏꯔꯕꯅꯤ ꯑꯗꯨꯗꯤ ꯍꯨ
ꯎꯝ ꯃꯤꯗꯣ ꯑꯗꯨ ꯈꯛꯅ ꯌꯥꯝꯗ꯭ꯔꯁꯨꯅꯦ ꯑꯗꯨꯝ ꯅꯨꯡꯉꯥꯏ ꯍꯥꯏꯇꯥꯔꯦ ꯌꯥꯅ ꯌꯥꯅꯕ ꯇꯧꯈ꯭ꯔꯦ
ꯎꯝ ꯍꯣꯏ ꯅꯣꯏꯒꯤꯗ ꯏꯁꯩ ꯁꯛꯄꯗ ꯐꯥꯔꯁ ꯇꯥꯕ ꯅꯨꯄꯤꯗꯣ ꯈꯪꯉꯦ
ꯑ
ꯑꯥ
ꯅꯣꯏ ꯅꯣꯏ ꯊꯣꯛꯅꯕ꯭ꯔꯣ ꯅꯠꯇ꯭ꯔꯒ
ꯑꯗꯨꯝ ꯈ‌ꯪꯅꯥ ꯈꯪꯅꯈꯤꯕ ꯑꯣꯏꯕ ꯑꯗꯣ ꯃꯥꯒꯤ ꯅꯝꯕꯔ ꯑꯃꯦꯔꯤꯀꯥꯗ ꯂꯩꯅꯕꯒꯤ
ꯑꯥ
ꯍꯌꯦꯅ ꯃꯥꯗꯣ ꯏꯁꯩꯗꯣ
ꯃꯥꯁꯦ ꯑꯩꯒ ꯑꯩꯈꯣꯏ ꯍꯥꯏ ꯁ꯭ꯀꯨꯜꯗ ꯄꯨꯜꯂꯛꯑꯦꯕ ꯑꯩꯈꯣꯏ ꯍꯥꯏ ꯁ꯭ꯀꯨꯜ ꯄꯨꯜꯂꯛꯑꯦꯕꯀꯣ ꯑꯗꯨ ꯃꯇꯝ ꯑꯗꯒꯤꯅ ꯑꯗꯨꯝ ꯃꯥꯅ ꯑꯗꯨꯝ ꯈꯔ ꯆꯥꯎꯔꯛꯄꯗꯒꯤꯅ ꯑꯩꯅ ꯈꯪꯕꯗ ꯁꯤꯛꯁ ꯁꯚꯦꯟ ꯋꯥꯏꯗ ꯑꯗꯨꯝ ꯍꯧꯔꯝꯃꯤꯅꯤ ꯑꯣꯖꯥꯁꯤꯡꯅ ꯃꯥꯕꯨ ꯑꯗꯨꯝ ꯀꯧꯔꯒꯥ ꯆꯍꯤ ꯑꯃꯗꯥ ꯇꯤꯆꯔꯁ ꯗꯦꯒꯨꯝꯕꯗ ꯁꯛꯍꯟꯕꯒꯨꯝꯕ ꯃꯥꯅꯁꯨ ꯏꯟꯇ꯭ꯔꯦꯁ ꯂꯩꯖꯕꯅꯤꯅꯥ ꯍꯥꯏꯇꯥꯔꯦꯅꯦꯀꯣ ꯑꯗꯨꯝ ꯃꯥꯒꯤ ꯑꯍꯩꯕꯗꯣ ꯑꯗꯨ ꯑꯣꯏꯔꯕꯅꯤꯅ ꯍꯟꯗꯛ ꯁꯛꯄꯗꯁꯨ ꯌꯥꯝ ꯐꯖꯕꯅꯦ ꯃꯥꯥꯏꯅ ꯁꯛꯄꯗꯣ ꯑꯣꯖꯥꯁꯤꯡꯐꯥꯎ ꯉꯛꯈ꯭ꯔꯕꯅꯦ ꯑꯁꯤꯒꯨꯝꯕ ꯇꯦꯂꯦꯟ ꯂꯩꯔꯝꯒꯅꯤꯁꯦ ꯈꯟꯗꯕ ꯑꯃ ꯑꯣꯏꯅ ꯑꯗꯣ ꯁꯛꯇꯣꯔꯛꯄꯗꯗꯤ ꯃꯣꯏꯅ ꯁꯛꯅꯕ ꯍꯥꯏꯅ ꯀꯧꯔꯛꯄ ꯃꯤꯗꯒꯤꯗꯤ ꯁꯥꯇ꯭ꯔꯅ ꯍꯦꯟꯅ ꯍꯩꯈ꯭ꯔꯕ ꯁꯛꯄꯗ
ꯍꯣꯏ ꯑꯥ
ꯀꯧꯔꯛꯄ ꯃꯤ ꯑꯃꯗꯨꯗꯤ ꯀꯌꯥ ꯇꯥꯕ ꯅꯨꯡꯉꯥꯏꯇꯦ